ꯇꯥꯕ꯭ꯔꯣ ꯑꯣ ꯆꯥꯛ ꯆꯥꯔꯕ꯭ꯔꯣ ꯆꯥꯛ ꯆꯥꯔꯕ꯭ꯔꯣ
ꯎꯝ ꯆꯥꯔꯦ
ꯑꯣ ꯀꯔꯤ ꯃꯊꯦꯜ ꯍꯣꯏ ꯆꯥꯔꯦ ꯅꯪ ꯀꯔꯤ ꯃꯊꯦꯜ ꯆꯥꯔꯤꯅꯦ ꯉꯁꯤꯗꯤ
ꯎ ꯉꯁꯤꯁꯦ ꯎꯝ ꯑꯣꯛꯁꯥ ꯆꯥꯏ
ꯆꯤꯆꯦ ꯀꯧꯗꯣꯏꯔꯥ
ꯀꯧꯕ ꯀꯧꯔꯣꯏ
ꯑꯁ ꯁꯤꯆꯦꯗꯤ ꯀꯣꯂꯦꯖꯇ ꯂꯣꯏꯃꯛ ꯇꯝꯕ ꯂꯣꯏꯔꯕ꯭ꯔꯣ
ꯑꯩ ꯇꯝꯗ꯭ꯔꯦꯗ ꯌꯨꯝ ꯉꯟꯅ ꯄꯥꯃꯒꯦ
ꯑꯣ ꯑꯣ ꯑꯗꯨ ꯑꯣꯏꯔꯗꯤ ꯆꯤꯆꯦ ꯑꯣꯏꯔꯝꯅꯦ
ꯎꯝꯍꯨꯝ ꯃꯅꯥꯕꯨꯧ ꯃꯅꯥꯔꯝꯒꯅꯤꯅ ꯑꯩꯅ ꯌꯨꯝ ꯉꯟꯅ ꯄꯥꯟꯕꯥꯝꯕꯅꯤꯅꯦ
ꯑꯣ ꯑꯣ ꯅꯪꯗꯤ ꯄꯨꯕꯣꯛ ꯌꯦꯡꯗꯕ꯭ꯔꯣ
ꯑꯩ ꯌꯦꯡꯗꯦ ꯅꯪꯗꯦ
ꯑꯗꯨꯝ ꯌꯦꯡꯉꯦ ꯑꯩꯗꯤ
ꯎꯝ ꯅꯪꯒꯤꯗꯤ ꯀꯔꯝꯕ ꯇꯤꯝ ꯁꯞꯄꯣꯔꯠ ꯇꯧꯕꯅꯣ
ꯑꯩꯗꯤ ꯄꯣꯛꯈ꯭ꯔꯦ ꯕ꯭ꯔꯥꯖꯤꯜ
ꯑꯣ ꯅꯨꯡꯁꯤꯈ꯭ꯔꯦꯗ
ꯍꯣꯏ ꯅꯨꯡꯉꯥꯏꯇꯦ ꯑꯗꯨ ꯅꯨꯃꯤꯠꯇꯣ
ꯎꯝ ꯅꯪꯒꯤ ꯅꯪꯒꯤ ꯃꯤꯡꯁꯦ ꯑꯩꯒꯤꯒ ꯈꯔ ꯃꯅꯒꯦ ꯇꯧꯔꯤꯅꯦ
ꯆꯞ ꯃꯥꯟꯅꯩꯌꯦ ꯑꯗꯨꯝ ꯁꯣꯔꯠ ꯃꯤꯗꯜꯒꯤꯗꯣ ꯆꯞ ꯃꯥꯟꯅꯩ ꯑꯗꯨꯒ ꯑꯩꯈꯣꯏꯅꯤꯒꯤ ꯑ ꯁꯥꯔ ꯅꯦꯝꯁꯨ ꯆꯞ ꯃꯥꯟꯅꯩ
ꯎꯝ ꯃꯤꯗꯜꯒꯤꯗꯨ ꯍꯟꯇꯪꯅꯦ ꯅꯠꯇꯦ ꯑꯩꯅ ꯁꯣꯔꯠ ꯊꯝꯕꯒꯤꯅꯦ ꯃꯃꯥꯡꯒꯤꯗꯨꯁꯨ ꯆꯞ ꯃꯥꯟꯅꯩ
ꯑꯣ ꯑꯣ
ꯑꯥꯁꯤ ꯈꯛꯇꯪ ꯇꯣꯡꯉꯥꯜꯂꯦ
ꯑꯗꯨꯒ ꯀꯔꯤ ꯑꯩꯈꯣꯏꯒꯤ ꯀꯔꯤꯅꯣ ꯑꯃꯗꯨꯁꯨ ꯆꯞ ꯃꯥꯟꯅꯕꯅꯦ
ꯁꯔꯅꯦꯝꯗ ꯎꯝ ꯃꯅꯥꯌꯦ
ꯑꯩꯁꯨ ꯃꯤꯗꯜꯒꯤ ꯃꯤꯡꯗꯨꯒ ꯊꯣꯛꯄꯤ ꯑꯦ ꯑꯩꯒꯤ ꯃꯤꯡ ꯃꯅꯩꯅꯦ ꯁꯤꯗꯤ ꯍꯜꯂꯂꯕꯅꯦ ꯑꯩꯁꯨ
ꯀꯩ ꯌꯦꯟꯁꯥꯡ ꯊꯣꯛꯆꯒꯦ ꯅꯪꯒꯤ
ꯉ ꯆꯤꯀꯦꯝ ꯄꯣꯝꯕ ꯄꯤꯌꯦ
ꯎꯝ ꯍꯣꯁꯇꯦꯜ ꯂꯩꯕꯔꯣ
ꯍꯣꯏ ꯍꯣꯁꯇꯦꯜ ꯂꯩꯕꯒꯤ
ꯎꯝ ꯀꯩ ꯇꯝꯃꯤꯅꯣ
ꯑꯩ ꯑꯣꯇꯤ ꯇꯝꯕ ꯆꯤꯆꯦ
ꯑꯣ ꯆꯤꯆꯦ ꯑꯣꯏꯔꯝꯃꯣꯏꯅꯦ ꯅꯪꯅꯕꯨ ꯍꯜꯂꯝꯒꯅꯤꯗ ꯑꯩꯅ ꯌꯨꯝ ꯉꯟꯅ ꯄꯥꯟꯕꯩꯅ‌ꯦ
ꯑꯣ ꯑꯩꯗꯤ ꯀꯔꯤꯅꯣꯅꯦ ꯇ꯭ꯋꯦꯟꯇꯤ ꯁꯨꯗ꯭ꯔꯤꯌꯦ
ꯑ ꯑꯗꯨꯗꯤ ꯍꯣꯏ ꯍꯣꯏ ꯌꯥꯝ ꯑꯉꯥꯡ ꯑꯣꯏꯔꯦ
ꯑꯩꯔꯣ ꯑꯗꯨꯅꯦ ꯑꯩ ꯑꯉꯥꯡꯅꯦꯕ
ꯑꯉꯥꯡ ꯑꯣꯏꯈ꯭ꯔꯦ ꯑꯗꯨꯗꯤ ꯑꯩꯗꯤ ꯇ꯭ꯋꯦꯟꯇꯤ ꯍꯦꯜꯂꯗꯤ ꯈꯟꯕ ꯎꯝ ꯌꯨꯝ ꯂꯩꯕ꯭ꯔꯣ ꯑꯦ
ꯍꯁꯦꯠ ꯂꯩꯌꯦ ꯉꯁꯤ ꯁꯟꯗꯦ ꯁꯟꯗꯦ ꯑꯣꯏꯕꯅ ꯑꯗꯨꯝ ꯄꯣꯊꯥꯑꯅꯤꯗ ꯉꯁꯤꯗꯤ
ꯎꯝ ꯊꯔꯤ ꯁꯟꯗꯦꯗꯕꯨꯗꯤ ꯄꯣꯊꯥꯕ ꯅꯨꯃꯤꯠꯅꯤꯅ
ꯍꯣꯏ ꯅꯣꯡ ꯆꯨꯕ꯭ꯔꯥ ꯅꯈꯣꯏ ꯃꯐꯝꯅꯤ ꯏꯆꯦ
ꯎꯝ ꯍꯧꯖꯤꯛ ꯂꯦꯞꯄꯗ ꯉꯥꯏꯔꯔꯤꯔꯣ ꯃꯨꯁꯥꯏꯗꯤ ꯌꯥꯝ ꯎ ꯌꯥꯝ ꯍꯥꯏꯕꯗꯤ ꯀꯟꯅ ꯌꯥꯝ ꯆ ꯑꯁ
ꯆꯤꯆꯦꯗꯤ ꯆꯤꯡꯗ ꯂꯩꯕ꯭ꯔꯣ
ꯈ‌ꯣ ꯆꯤꯆꯦ ꯅꯈꯣꯏꯒꯤ ꯌꯨꯝꯗꯤ ꯂꯥꯎꯈ꯭ꯔꯦꯀ ꯂꯧ ꯀꯔꯤꯀꯥ ꯁꯦꯝꯕ ꯂꯣꯏꯔꯕꯣ ꯆꯤꯆꯦ ꯅꯈ‌ꯣꯏꯗꯤ
ꯑꯩꯈꯣꯏꯗꯤ ꯎꯝ ꯀꯅꯥ ꯅꯥꯔꯤꯒ‌ꯦ